ꯍꯜꯂꯣ
ꯎꯝ
ꯍꯜꯂꯣ ꯇꯥꯕ ꯇꯥꯕ꯭ꯔꯣ ꯇꯥꯌꯦ ꯇꯥꯌꯦ ꯀ꯭ꯔꯤ ꯇꯧꯔꯒ ꯂꯩꯕ꯭ꯔꯣ
ꯍꯦ ꯗꯨꯝ ꯐꯝꯃꯒ ꯂꯩꯔꯦ
ꯅꯨꯡꯉꯥꯏꯔꯤ ꯍꯩ ꯅꯣꯏꯗꯤ ꯆꯠꯂꯒ ꯂꯥꯛꯄꯥ ꯍꯥ
ꯌꯨꯝꯗ ꯑꯃꯨꯛ ꯍꯜꯂꯛꯔꯕ꯭ꯔꯣ
ꯑꯥꯎ ꯍꯜꯂꯛꯑꯦ ꯍꯜꯂꯛꯂꯒ ꯍꯧꯖꯤꯛ ꯑꯃꯨꯛ ꯑꯩ ꯑꯥ ꯕꯖꯥꯔ ꯂꯣꯝꯗ ꯆꯠꯅꯤꯡꯉꯥꯏ ꯑꯃꯨꯛ ꯇꯧꯔꯦ
ꯈꯣꯏꯒꯤ ꯇ꯭ꯔꯨꯗꯤ
ꯑꯥ ꯃꯥꯁꯨ ꯆꯠꯀꯅꯦ ꯍꯥꯏꯌꯦ ꯏꯔꯨꯕ ꯆꯠꯈ꯭ꯔꯦ
ꯆꯠꯀꯅꯤ ꯍꯥꯏꯅ ꯗ꯭ꯔꯦꯁ ꯇꯧꯔꯒ ꯂꯩꯕ ꯑꯗꯨꯒꯤ ꯑꯩ ꯏꯕꯥꯅꯤ ꯆꯠꯀꯦ ꯍꯥꯏꯅ ꯇꯧꯋꯦ
ꯑꯥ
ꯀꯔꯤ
ꯍꯥ
ꯅꯦꯏꯗꯤ ꯅꯪꯒꯤ ꯍꯥꯏꯕꯔꯛꯑꯀꯦꯔ ꯅꯣꯟꯗ ꯊꯥꯔꯛ ꯅꯪꯉꯣꯟꯗ ꯊꯥꯀꯅꯤ ꯍꯥꯕꯗꯣ꯫
ꯍ ꯊꯔꯒꯅꯦ
ꯐꯔꯛꯇꯤ ꯀꯣ꯫
ꯑ
ꯇꯥꯡ ꯀꯌꯥꯗ ꯊꯥꯔꯛꯀꯗꯧꯕ ꯖꯥꯠꯂꯥ
ꯈꯪꯗꯦ
ꯉꯥꯏꯕ ꯇꯥꯔꯦꯅ꯫
ꯀꯔꯤ ꯀꯔꯤ ꯀꯦꯁ ꯑ ꯀꯔꯤ ꯏꯟꯁꯥꯡ ꯆꯥꯔꯒ ꯂꯩꯕ꯭ꯔꯥ ꯅꯕꯥꯅꯤ꯫
ꯍꯋꯥꯏ ꯆꯥꯔꯒ ꯂꯩꯌꯦ ꯉꯁꯤꯗꯤ ꯍꯋꯥꯏ ꯊꯣꯡꯉꯦ꯫
ꯀꯅꯥꯅ ꯊꯣꯡꯕ꯭ꯔꯣ꯫
ꯎꯝ ꯍꯣꯏ ꯗꯤ ꯑꯩ ꯊꯣꯡꯗꯔꯦ꯫
ꯃꯥꯅ ꯊꯣꯡꯕ꯭ꯔꯣ꯫
ꯎꯝ
ꯍꯣꯏꯅꯦ ꯃꯥꯁꯨ ꯊꯣꯡꯒꯗꯧꯕꯅꯦꯕ꯫ ꯅꯪ ꯈꯛꯇ ꯊꯣꯡꯕ ꯌꯥꯗꯦ꯫
ꯀꯔꯤ ꯌꯣꯟꯅꯤꯡꯉꯥꯏꯗꯣ
ꯑ ꯑꯩ ꯌꯣꯟꯅꯤꯡꯉꯥꯏꯁꯦ ꯍꯋꯥꯏ ꯃꯅꯥ ꯍꯋꯥꯏ ꯃꯅꯥꯅꯦ ꯎꯝ ꯀꯔꯤ ꯀꯔꯤꯅꯣ ꯃꯤꯛꯁ ꯇꯧꯔꯒ꯫ ꯆꯠꯂꯒꯦ ꯍꯥꯏꯕ ꯑꯣꯛ ꯃꯆꯥꯒꯤ ꯑꯣꯛ ꯃꯆꯥꯒꯤ ꯍꯤꯗꯥꯛ ꯑꯃꯨꯛ ꯂꯩꯅꯉꯥꯏ ꯆꯠꯂꯒꯦ꯫
ꯈꯔ ꯐꯥꯔꯕ꯭ꯔꯣ ꯑꯣꯛ ꯃꯆ
ꯐꯥꯗꯔꯦ ꯐꯥꯗꯔꯦ ꯂꯣꯏꯅ ꯁꯤꯔꯦ ꯑꯅꯤꯈꯛꯇꯪ ꯂꯩꯌꯦ꯫ ꯂꯣꯏꯅ ꯁꯤꯔꯦ ꯂꯣꯏꯅ ꯁꯤꯔꯦ꯫
ꯑꯃ ꯈꯛꯇꯪ ꯂꯩꯌꯦ꯫
ꯑꯅꯤ ꯇꯨ꯫
ꯁꯤ
ꯑꯅꯤ ꯈꯥꯛ ꯇꯪ ꯂꯩ꯫ ꯌꯦ ꯅꯨꯡꯉꯥꯏꯇꯔꯦ ꯅꯨꯡꯉꯥꯏꯇꯕꯁꯤꯗꯤ
ꯎꯝ
ꯒ꯭ꯌꯥꯟ ꯇꯥꯗ꯭ꯔꯦ꯫ ꯀꯔꯤꯁꯨ ꯑ ꯇꯧꯅꯤꯡꯉꯥꯏ ꯂꯩꯇꯔꯦ꯫ ꯑꯗꯨꯝ ꯀꯩꯅꯣ ꯇꯧꯕꯒꯤ꯫
ꯑꯅꯤꯁꯨ ꯑꯗꯨꯝ ꯅꯥꯔꯒ ꯂꯩꯕ꯭ꯔꯣ꯫
ꯑꯧ ꯆꯥꯛ ꯆꯥꯎꯋꯣ ꯍꯥꯏꯔꯒ ꯌꯥꯗꯕꯀꯣ꯫
ꯑꯣ
ꯆꯥꯛ ꯆꯥꯋꯣ ꯍꯥꯏꯔꯒ ꯌꯥꯗꯕ ꯑꯗꯨꯝ ꯂꯩꯔꯒ ꯂꯦꯞꯈꯠꯄ ꯉꯝꯗꯅ ꯑꯗꯨꯝ ꯁꯤꯕ꯫ ꯑꯗꯨꯝ ꯂꯦꯞꯈꯞꯄ ꯂꯩꯇꯅ ꯉꯝꯗꯅ ꯑꯗꯨꯝ ꯁꯤꯕ ꯑꯗꯨꯒꯤꯅꯤ꯫ ꯃꯣꯏꯁꯦ ꯈꯪꯗꯦꯅꯦ ꯒ꯭ꯌꯥꯟ ꯇꯥꯗ꯭ꯔꯦꯅꯦ ꯍꯧꯖꯤꯛ ꯑꯅꯤ ꯂꯩꯕꯗꯨꯁꯨ ꯀꯔꯝꯍꯥꯏꯅ ꯇꯧꯒꯗ꯭ꯔꯥ ꯍꯥꯏꯅ ꯆꯦꯟꯕꯗꯤ ꯆꯦꯟꯕꯀꯣ꯫
ꯑꯥ
ꯊꯥꯒꯦ ꯍꯥꯏꯅ ꯇꯧꯔꯒ ꯆꯦꯟꯕ ꯑꯗꯨꯒꯤ ꯆꯦꯝꯕꯗꯨ ꯈꯔ ꯀꯜꯂꯒ ꯆꯦꯜꯂꯦ ꯍꯥꯏꯕ ꯑꯗꯨꯒꯤ꯫ ꯀꯔꯤ ꯀꯔꯤ ꯑꯃꯨꯛ ꯂꯩꯁꯤꯔꯥ ꯍꯥꯏꯅ ꯆꯠꯁꯤꯔꯥ ꯍꯥꯏꯅ ꯇꯧꯕ ꯒ꯭ꯌꯥꯟ ꯇꯥꯗ꯭ꯔꯦ
ꯍꯧꯖꯤꯛ ꯕꯖꯥꯔ ꯆꯠꯅꯤꯉꯥꯏ ꯆꯠꯄ꯭ꯔꯣ
ꯆꯠꯇ꯭ꯔꯦ ꯁꯦꯝ ꯁꯥꯔꯒ ꯂꯩ
ꯑꯣ
ꯑꯁꯤ ꯂꯣꯏꯔꯒ ꯆꯠꯀꯅꯤ
ꯑ
ꯍꯧꯖꯤꯛ ꯅꯉꯣꯟꯗ ꯐꯣꯟ ꯇꯧꯕ ꯂꯣꯏꯔꯒ
ꯑ ꯑꯃꯅ ꯊꯦꯝ ꯁꯥꯥꯏꯌꯦꯕ ꯑꯗꯨꯒꯤ ꯉꯥꯏ ꯉꯥꯏꯕꯒꯤ ꯉꯥꯏꯕꯒꯤ ꯇꯧꯕ ꯅꯉꯣꯟꯗꯀꯣ ꯑꯗꯨ ꯀꯔꯝꯃꯥꯏ ꯀꯔꯝꯃꯥꯏꯅ ꯇꯧꯕ꯭ꯔꯥ ꯍꯥꯏꯕꯒꯤ ꯋꯥꯔꯤꯗꯣ ꯑꯩꯁꯨ ꯎꯝ ꯍꯋꯥꯏ ꯑꯃꯨꯛ ꯍꯦꯛꯄꯀꯣ
ꯑ
ꯑꯗꯨꯒꯤ
ꯌꯥꯝ ꯍꯦꯛꯂꯛ
ꯑꯦ ꯃꯄꯥꯟ ꯆꯠꯇꯦ
ꯑ ꯆꯠꯅꯤꯡꯗꯦ ꯌꯥꯝ ꯁꯥꯏ
ꯅꯨꯡꯁꯥ ꯁꯥꯕ꯭ꯔꯣ
ꯎꯝ
ꯑꯩꯈꯣꯏꯗꯤ ꯅꯨꯡꯁꯥ ꯊꯣꯛꯇꯦ
ꯑꯣ
ꯅꯪꯁꯥ ꯊꯣꯛꯇꯦ ꯑꯗꯣ ꯀꯔꯤ ꯍꯥꯏꯒꯦꯔꯥ ꯁꯥꯕꯗꯤ ꯁꯥꯕꯀꯣ
ꯑꯥ
ꯇꯥꯏꯀꯣ ꯐꯖꯅ ꯇꯥꯏꯀꯣ
ꯑꯣ ꯇꯥꯏꯌꯦ ꯇꯥꯏꯌꯦ
ꯑꯣ ꯁꯥꯕꯨꯗꯤ ꯁꯥꯕ ꯅꯨꯡꯁꯥꯗꯤ ꯑꯗꯨꯝ ꯁꯥꯕ ꯅꯨꯡ ꯅꯨꯡ ꯅꯨꯡꯁꯥꯗꯤ ꯊꯣꯛꯇꯕ ꯁꯥꯕꯗꯤ ꯁꯥꯕ ꯑꯗꯨꯃꯥꯏꯅ ꯇꯧꯕ
ꯈꯣꯡꯅ ꯆꯠꯄꯗꯨꯔꯨ ꯑꯣꯖꯥ
ꯑꯁ ꯈꯣꯡ ꯈꯣꯡ ꯆꯠꯄ ꯇꯥꯔꯦꯅꯦ
ꯒꯥꯔꯤ ꯆꯠꯁꯦ ꯍꯥꯏꯌꯨꯅꯦ
ꯃꯥ ꯌꯥꯗꯔꯦꯗ ꯆꯠꯅꯤꯡꯗꯦ ꯍꯥꯏꯌꯦ ꯃꯥꯅ ꯃꯥꯅ ꯊꯧꯔꯗꯤ ꯀꯔꯤ ꯇꯧꯒꯅꯤ ꯗ꯭ꯔꯨꯠ ꯗ꯭ꯔꯨꯠ ꯗ꯭ꯔꯨꯠ ꯇꯧꯔꯒ ꯑꯃꯨꯛ ꯃꯨꯠꯄ ꯑꯗꯨꯃꯥꯏꯅ ꯇꯧꯔꯒ ꯀꯔꯤꯒꯤ ꯆꯠꯀꯅꯤ ꯃꯤ ꯃꯌꯥꯝ ꯃꯅꯥꯛꯇ ꯃꯔꯛ ꯃꯔꯛꯇ ꯃꯔꯛ ꯃꯔꯛꯇ ꯐꯖꯅ ꯊꯧꯕꯀꯣ
ꯑꯥ
ꯃꯔꯛ ꯃꯔꯛꯇ ꯭ꯗꯔꯨꯠ ꯗ꯭ꯔꯨꯠ ꯇꯧꯔꯒ ꯑꯃꯨꯛ ꯨꯃꯨꯠꯇ ꯑꯗꯨ ꯑꯗꯨꯃꯥꯏꯅ ꯇꯧꯕ ꯃꯔꯛ ꯃꯔꯛꯇꯤ ꯄꯪ ꯌꯥꯝ ꯐꯖꯅ ꯊꯧꯏ
ꯑꯣ ꯍꯣ
ꯑꯗꯨꯝ ꯍꯟꯗꯥꯍꯟꯒ ꯀꯔꯤ ꯍꯟꯗꯥꯍꯟꯒꯗꯤ ꯑꯗꯨꯝ ꯎꯝ ꯂꯧꯒꯤ ꯂꯝꯕꯤꯗꯀꯣ
ꯑ
ꯑꯗꯨꯝ ꯆꯠꯂꯦ ꯂꯧꯒꯤ ꯂꯝꯕꯤꯗ ꯍꯪꯒꯠ ꯍꯟꯗꯥꯗꯤ ꯑꯗꯨꯝ ꯆꯠꯂꯤ ꯐꯖꯠ ꯐꯖꯅꯗꯤ ꯊꯥꯎꯋꯦꯍꯥꯏꯌꯦ ꯅꯣꯡꯃ ꯅꯣꯡꯃꯗꯤ ꯅꯣꯡꯃ ꯅꯣꯡꯃꯗꯤ ꯃꯥꯅ ꯀꯔꯤ ꯇꯧꯕ꯭ꯔꯥ ꯈꯪꯗꯦ
ꯍꯦ ꯍꯨ ꯍꯨ
ꯐꯖꯅ ꯇꯧꯗꯕ ꯃꯔꯛ ꯃꯔꯛꯇ ꯀꯣ
ꯑ
ꯀꯔꯤ ꯇꯧꯕ꯭ꯔꯥ ꯀꯥꯟꯗ ꯍꯦꯛ ꯍꯦꯛꯇ ꯃꯨꯠꯄ
ꯃꯥꯅꯥ ꯀꯤꯕꯒꯤꯅꯤ ꯇꯥꯏꯃꯤꯡꯗꯨ ꯇꯥꯏꯃꯤꯡ ꯆꯥꯗꯕ
ꯃꯥꯄꯥꯟꯗ ꯍꯥꯏꯗꯕꯒꯤꯦꯔꯥ
ꯑꯥꯝꯕꯗꯤ ꯍꯩꯕ ꯑꯗꯣ ꯇꯥꯏꯃꯤꯡꯗꯣ ꯃꯥꯒꯤ ꯇꯥꯏꯃꯤꯡꯗꯣ
ꯑꯝ
ꯃꯅ
ꯑꯣ ꯈꯪꯗꯦ ꯉꯁꯤꯗꯤ ꯀꯔꯤ ꯑꯃꯨꯛ ꯊꯣꯡꯉꯅꯤ
ꯑ ꯈꯟꯕꯦ ꯀ꯭ꯔꯤ ꯆꯥꯥꯁꯦꯔꯥ
ꯄꯩꯁꯥꯕꯨꯗꯤ ꯂꯩꯕ꯭ꯔꯣ
ꯁꯤꯗ
ꯇꯣꯂꯣꯞ ꯐꯪꯕ꯭ꯔꯣ ꯇꯣꯂꯣꯞ ꯑꯃꯗꯣ
ꯈꯕꯤ
ꯐꯪꯗꯦ
ꯈꯪꯗꯦ
ꯈꯪꯗꯦ
ꯎꯝ
ꯍꯣꯏ ꯅꯉꯣꯟꯗ ꯍꯥꯏꯔꯛꯇꯦ
ꯎꯝ
ꯃꯥ ꯍꯧꯖꯤꯛ ꯂꯩꯕ꯭ꯔꯣ
ꯍꯧꯖꯤꯛꯃ ꯂꯩꯇꯦꯗ
ꯑꯗꯨ ꯇꯔꯦꯛꯇꯗꯤ ꯍꯦꯜꯂꯦ
ꯐꯣꯡ ꯄꯨꯔꯥ ꯐꯪ ꯊꯝ ꯄꯨꯔꯥ ꯐꯟꯗꯔꯦ
ꯑ
ꯎꯝ
ꯒ꯭ꯌꯥꯟ ꯇꯥꯗꯦꯀꯣ ꯐꯪꯅꯤ ꯍꯥꯏꯕꯁꯨ ꯈꯪꯗꯕ ꯑꯩꯈꯣꯏꯗꯤ ꯉꯁꯤ ꯈꯪꯗꯦ ꯉꯥ ꯀꯦꯖꯤ ꯇꯪꯈꯥꯏ ꯂꯩꯔꯛꯑꯣ ꯍꯥꯏꯌꯦꯦ ꯃꯥꯅ ꯍ ꯉ ꯑꯇ ꯆꯥꯅꯤꯡꯕ ꯉꯥꯍꯩ ꯆꯥꯅꯤꯡꯉꯦ ꯉꯥꯍꯥ ꯆꯥꯅꯤꯡꯉꯦ ꯍꯥꯏꯌꯦ
ꯉꯍꯥꯏ ꯉꯍꯩ ꯀꯦꯖꯤ ꯇꯪꯈꯥꯏ ꯂꯧꯕ ꯆꯠꯂꯒꯦ
ꯃ ꯅꯨꯄꯥꯗꯨ ꯉꯥ ꯐꯥꯕ ꯐꯥꯔꯛꯇꯦ
ꯐꯔꯛꯇꯦ ꯐꯔꯛꯇꯦ ꯇꯨꯝꯅꯤꯡꯉꯤ ꯍꯥꯏꯅ ꯑꯈꯣꯏ ꯃꯆꯥ ꯄꯨꯔꯒ ꯆꯠꯄꯅꯤ
ꯎꯝ
ꯐꯔꯛꯄꯦ ꯍꯗꯦ ꯎꯆꯦꯛ ꯃꯨꯆꯥ ꯄꯤꯠꯇ꯭ꯔꯨ ꯀꯥꯞꯂꯒ ꯀꯗꯥꯏ ꯊꯝꯗ꯭ꯔꯥ ꯈꯪꯅꯩ ꯒ꯭ꯌꯥꯟ ꯇꯥꯗ꯭ꯔꯤꯗ ꯑꯩꯈꯣꯏꯒꯤꯁꯤ
ꯂꯣꯏꯅ ꯁꯤꯕ ꯅꯪ ꯂꯣꯏ ꯀꯔꯤ ꯑꯗꯣ ꯚꯤꯠ ꯂꯩꯇ꯭ꯔꯦꯕ
ꯎꯝ ꯍꯨꯏ ꯃꯆꯥꯁꯤꯡꯗꯤ
ꯂꯩꯌꯦ ꯃꯣꯏꯗꯤ ꯈꯔ ꯁꯤꯗꯦ ꯑꯅꯤ ꯁꯤꯔꯦꯗꯅ ꯑꯗꯨꯁꯨ ꯑꯅꯤ ꯑꯅꯤ ꯁꯤ ꯔꯦ ꯑꯅꯤ ꯁꯤꯔꯦ ꯑꯗꯨ ꯃꯆꯥ ꯀꯣ ꯄꯤꯛꯄ ꯑꯄꯤꯛꯄ ꯃꯆꯥ ꯑꯅꯤ ꯁꯤꯔꯦ ꯑꯗꯨ ꯈꯔ ꯐꯖꯕ ꯑ ꯁꯤꯗꯕ ꯃꯈꯩꯗꯣ
ꯑꯥ
ꯐꯖꯩ ꯑꯗꯨꯗꯤ ꯈꯔ ꯀꯜꯂꯦ ꯃꯁꯥꯗꯣ ꯃꯁꯥꯗꯣ ꯈꯔ ꯀꯂꯒ ꯑꯩꯅ ꯏꯟꯖꯥꯡ ꯍꯥꯎꯕ ꯉꯥꯛꯇ ꯆꯥꯅꯤꯡꯕ
ꯌꯣꯟ ꯌꯣꯟꯈ꯭ꯔꯣꯅ
ꯑꯩ ꯌꯣꯜꯂꯂꯣꯏ ꯆꯧ ꯆꯧꯕ ꯃꯇꯝꯗ
ꯕ꯭ꯂꯀꯤꯗꯤ
ꯅꯠꯇꯤꯗꯤ ꯂꯩ
ꯎꯝ
ꯒ꯭ꯔꯤꯇꯤꯗꯤ ꯀꯔꯤ ꯍꯥꯏꯅꯤ ꯂꯧꯗ ꯂꯦꯛꯄ ꯆꯠꯂꯗꯤ ꯂꯧꯗ ꯂꯦꯛꯄ ꯆꯠꯂꯦ ꯑꯃꯨꯛ ꯍꯜꯂꯛꯂꯗꯤ ꯑꯃꯨꯛ ꯍꯜꯂꯛꯑꯦ
ꯑꯥ ꯅꯪ ꯑꯥ ꯆꯠꯃꯤꯟꯅꯕ ꯅꯨꯄꯥꯗꯣ
ꯐꯣꯟ ꯐꯣꯟ ꯇꯧꯔꯛꯄ꯭ꯔꯣ ꯄꯥꯏꯔꯛꯇꯦ
ꯇꯧꯗꯤ ꯇꯧꯔꯣꯏ ꯃꯥꯅ ꯑ ꯀꯔꯤ ꯍꯥꯏꯒꯅꯤ ꯃꯥꯅ
ꯑꯁ
ꯃꯥ ꯃꯥ ꯂꯝꯗꯤ ꯆꯠꯄ ꯑꯃꯛ ꯍꯥꯏꯇ꯭ꯔꯕ꯭ꯔꯣ
ꯍꯩꯇꯤꯗ ꯑꯗꯨꯝ ꯍꯩꯇꯤꯗ ꯀꯃꯥꯏꯅ ꯇꯧꯕ꯭ꯔꯥ
ꯅꯪ ꯅꯪꯅ ꯊꯤꯟꯕ꯭ꯔꯥ
ꯊꯤꯟꯕꯗꯤ ꯊꯤꯟꯗꯦꯗ ꯑꯣꯛꯇꯣ ꯑꯣꯛꯇꯣ ꯈꯥꯝꯂꯒ ꯑꯃꯨꯛꯀ ꯆꯠꯂꯣ ꯍꯥꯏꯕꯅꯤ
ꯑꯣ ꯑꯗꯨ ꯑꯇꯣ ꯈꯥꯝꯕꯒꯤ ꯃꯐꯝꯗꯨ ꯈꯪꯗ꯭ꯔꯕ
ꯈꯪꯕꯨꯗꯤ ꯈꯪꯉꯤ ꯀꯃꯥꯏꯅ ꯇꯧꯕ꯭ꯔꯥ ꯈꯪꯗꯦꯅꯤ ꯃꯥꯗꯨ
ꯈꯪ ꯈꯪꯕꯗꯤ ꯈꯪꯉꯦ ꯍꯥꯏꯔꯗꯤ ꯑꯗꯨꯝ ꯈꯥꯝꯃꯒ ꯆꯠꯂꯨꯗꯅ
ꯅꯠꯇꯦ ꯃꯥ ꯐꯖꯅ ꯈꯪꯗꯕ ꯑꯣꯏꯔꯝꯒꯅꯤ ꯏꯕꯥꯅꯤꯁꯤ ꯍꯧꯖꯤꯛ ꯑꯥ ꯍꯋꯥꯏ ꯃꯅꯥ ꯄꯣꯡ ꯍꯋꯥꯏ ꯃꯅꯥꯗꯨ ꯌꯣꯜꯂꯒ